ꯍꯜꯂꯣ
ꯑꯥ ꯇꯥꯕ꯭ꯔꯥ ꯍꯣꯏ
ꯇꯥꯗꯦ ꯏꯁ ꯇꯥꯔꯕ꯭ꯔꯅ ꯑꯩ ꯇꯥꯗꯦ ꯈꯔ ꯀꯟꯅ ꯉꯥꯡꯉꯨ ꯍꯧꯖꯤꯛꯀꯤꯗꯣ ꯅꯪꯒꯤ ꯐꯣꯟ ꯃꯥꯡꯈ꯭ꯔꯦ ꯍꯥꯏꯕ
ꯅꯠꯇꯦ ꯑꯩꯒꯤ ꯏꯟꯇꯔꯅꯦꯠ ꯄꯦꯛ ꯂꯣꯏꯈ꯭ꯔꯕ ꯃꯥꯜꯂꯦ ꯑꯗꯣ ꯍꯧꯖꯤꯛ ꯕꯨꯁꯇꯔ ꯀꯥꯞꯔꯒ ꯑꯃꯨꯛꯀ ꯇꯧꯕꯅꯦ
ꯑꯥ ꯑꯁ ꯅꯪꯁꯦ ꯑꯩꯕꯨ ꯄꯨꯔꯥ ꯅꯨꯡꯁꯤꯕꯒꯤ ꯇꯥꯏꯞꯇꯅꯤꯅꯦ ꯇꯔꯒ ꯀꯥꯞꯇꯨꯅ ꯀꯣꯜꯒ ꯇꯧꯔꯛꯄꯁꯦ ꯀꯌꯥꯃꯨꯛ ꯅꯨꯡꯁꯤꯕ꯭ꯔꯥ ꯍꯥꯥ
ꯅꯪꯁꯨ ꯇꯧꯕꯤꯒꯦꯅ ꯈꯟꯗꯦ
ꯑꯁ ꯑꯩꯒꯤꯗꯃꯛ ꯕꯨꯁꯇꯔꯒ ꯀꯥꯞꯄꯒ ꯀꯣꯜ ꯇꯧꯔꯛꯄꯒ ꯎꯁ ꯑꯗꯣ ꯌꯦꯡꯆꯜꯂꯁꯦ ꯍꯥꯏꯕ꯭ꯔꯣ
ꯍꯣꯏ ꯆꯠꯁꯤ ꯆꯠꯁꯤ ꯍꯧꯖꯤꯛꯇꯤ ꯆꯠꯄ ꯌꯥꯗꯕ꯭ꯔꯥ
ꯍꯧꯖꯤꯛꯇꯤ ꯒꯥꯔꯤ ꯂꯩꯇꯕꯅꯤꯅ ꯆꯠꯄ ꯌꯥꯔꯣꯏꯅꯦ
ꯑꯁ ꯒꯥꯔꯤꯗꯣ ꯊꯥꯎ ꯍꯥꯜꯂꯣ ꯑꯗꯨꯒ ꯆꯠ ꯆꯠꯁꯤ
ꯒꯥꯔꯤ ꯒꯥꯔꯤ ꯒꯥꯔꯤꯗꯣ ꯑꯩꯗꯤ ꯆꯤꯛ ꯁꯟꯒꯥꯔꯤꯗꯣ ꯑꯣꯏꯅ ꯂꯥꯛꯑꯒꯦ ꯇꯧꯕ
ꯎꯝ ꯍꯌꯦꯡ ꯂꯥꯛꯑꯗꯤ ꯊꯦꯡꯉꯅꯤ ꯍꯧꯖꯤꯛꯅ ꯍꯧꯖꯤꯛꯅ ꯆꯠꯄ ꯍꯧꯔꯣ ꯁꯟ ꯒꯔꯤ ꯑꯣꯏꯔꯗꯤ ꯅꯠꯇ꯭ꯔꯣ
ꯍꯧꯔꯅꯤ ꯀꯩꯅꯣ ꯌꯧꯔꯦ ꯑꯥ ꯃꯈꯥꯃꯨꯛ ꯌꯧꯔꯦ ꯥꯇꯦ ꯑꯥ ꯃꯊꯥꯛ ꯃꯊꯛꯇ ꯃꯊꯛꯇꯒꯤ ꯅꯥ ꯃꯅꯨꯡ ꯃꯅꯨꯡꯗꯒꯤ ꯅꯥ ꯃꯈꯥ ꯃꯨꯛ ꯀꯨꯝꯃꯒ ꯑꯃꯨꯛ ꯃꯄꯥꯥꯟꯗ ꯑꯃꯨꯛ ꯆꯠꯂꯗꯤ ꯑꯃꯨꯛꯀꯥ ꯃꯊꯛ ꯀꯥꯈ꯭ꯔꯗꯤ ꯌꯧꯔꯅꯤꯅ ꯈꯥꯗꯒꯤꯅ ꯃꯄꯥꯟ ꯑꯃꯨꯛ ꯃꯄꯥꯟꯗ ꯑꯃꯨꯛ ꯆꯪꯒꯗꯕ ꯃꯅꯨꯡꯗꯒꯤꯅ ꯃꯅꯨꯡ ꯑꯁ ꯌꯧꯔꯅꯤꯗ ꯑꯍꯥ ꯃꯈꯥꯃꯨꯛ ꯌꯧꯈ꯭ꯔꯦ ꯅꯣꯄꯅꯤ ꯅꯪꯖꯨ ꯄꯨꯡꯅꯣꯛꯇ ꯅꯣꯛꯑꯦ ꯀꯣꯈ꯭ꯔꯥꯗꯤ ꯁꯨꯏ ꯁꯨꯋꯦꯀꯣ
ꯅꯪꯁꯨ ꯁꯨꯃꯥꯏꯅ ꯍꯥꯏꯌꯣ ꯑꯁꯤ ꯂꯦ ꯎꯝ ꯁꯥꯏꯠ ꯑꯃꯗ ꯆꯠ ꯆꯠꯂꯗꯤ ꯑꯃꯨꯛꯀꯥ ꯑꯃꯗ ꯆꯠꯂꯣ ꯑꯗꯨꯝ ꯆꯠꯂꯒ ꯑꯗꯨꯗꯗꯤ
ꯁꯤ ꯁꯨꯃꯥꯏꯅ ꯆꯠꯂꯣ ꯍꯥꯏꯅ ꯎꯝ
ꯑꯗꯨꯗꯤ ꯅꯪ ꯀꯩꯅꯣꯒꯤ ꯃꯆꯥꯗ
ꯂꯝꯕꯤ ꯍꯥ
ꯍꯥꯥ ꯅꯣꯏ ꯕꯥꯒꯤ ꯒꯤ ꯃꯅꯥꯎ ꯅꯨꯄꯥꯅ ꯄꯣꯛꯄ ꯃꯆꯥꯅꯨꯄꯤꯅ ꯑꯃꯨꯛ ꯂꯧꯕꯗꯣ ꯑꯗꯨꯒ ꯃꯆꯥꯅꯨꯄꯤꯅ ꯄꯣꯞꯄ ꯃꯁꯨ ꯅꯨꯄꯤꯒꯤ ꯃꯆꯟꯗꯣ ꯑꯗꯣ ꯈꯪꯗꯦ ꯈꯪꯉꯦ ꯍꯥꯏꯕ ꯅꯛ ꯃꯔꯛ ꯃꯥꯗꯣ ꯃꯁꯛ ꯌꯥꯝ ꯐꯖꯕ ꯃꯥꯜꯂꯦꯀꯣ
ꯍꯣꯏ ꯐꯖꯕꯅꯦ
ꯑꯩꯉꯣꯟꯗ ꯃꯥꯗꯣ ꯑꯩꯕꯨ ꯐꯖꯅ ꯇꯥꯟꯅꯔꯒ ꯂꯥꯛꯄꯅꯤ ꯑꯩꯅ ꯈꯣꯡꯄꯥꯛꯅ
ꯅꯪꯁꯨ ꯍꯦꯛꯇ ꯂꯧꯕ ꯌꯥꯗꯕ꯭ꯔꯥ
ꯀꯥꯏꯗꯒꯤ ꯂꯧꯕꯌꯦ ꯂꯧꯕ ꯍꯥꯏꯕꯨ ꯀꯥꯏꯗꯒꯤ
ꯅꯪ ꯐꯣꯟ ꯇꯧꯔꯛꯑꯦ ꯍꯥꯏꯕ ꯀꯥꯟꯗ ꯑꯩꯒꯤ
ꯕꯕꯥꯒꯤ ꯃꯅꯥꯎꯅ ꯅꯨꯄꯥꯗꯣ ꯑꯗꯨꯅ ꯑꯁ ꯐꯨꯗ ꯀꯦꯂ ꯑꯣ ꯍꯥꯏ ꯑꯣ ꯍꯥꯏ ꯍꯥꯏ
ꯏꯤꯁꯄꯨ ꯊ ꯀꯦ
ꯎꯝ ꯑꯩ ꯏꯆꯥ ꯅꯨꯨꯄꯤꯕꯨ ꯃꯥꯅ ꯀꯥꯎ ꯀꯥꯎꯋꯦ ꯍꯦꯟꯅꯀꯣ ꯃꯤꯕꯨ ꯕꯣꯜꯒꯨꯝꯕ ꯀꯥꯎꯋꯦ ꯍꯥꯏꯒꯤꯦ ꯍꯨꯗꯠꯀꯦ ꯂꯥꯛꯑꯣꯏ
ꯑꯣꯗꯜꯂꯗꯤ ꯑꯩꯗꯤ ꯑꯌꯣ ꯑꯌꯣ ꯑꯌꯣ ꯍꯥꯏꯔꯛꯀꯅꯤꯍꯦ ꯄꯨꯕ ꯌꯥꯔꯣꯏꯍꯦ ꯑꯩꯕꯨꯗꯤ
ꯍꯥꯏꯗꯤ ꯑꯌꯧ ꯑꯌꯧ ꯑꯌꯧ ꯍꯥꯏꯔꯒꯗꯤ ꯐꯨꯔꯗꯤ
ꯅꯪꯒꯤꯤ ꯄꯨꯖꯁꯦ ꯃꯥꯟꯕ ꯂꯩꯌꯦ ꯁꯤꯁꯦ
ꯀꯔꯤ
ꯑꯇꯣꯞꯄ ꯃꯤꯁꯤꯡꯁꯨ ꯍꯥꯏꯕ꯭ꯔꯥ
ꯑꯇꯣꯞꯄ ꯃꯤ ꯑꯇꯣꯞꯄ ꯃꯤ ꯍꯥꯏ ꯀꯅꯥ ꯏꯕꯥꯅꯤ ꯈꯪ ꯅꯠꯇ꯭ꯔꯣ ꯍꯤꯡꯉꯤꯁꯦ ꯌꯥꯝꯗꯝꯁꯦ ꯍꯥ
ꯍꯣꯏꯅꯦ ꯏꯕꯥꯅꯤ ꯈꯥꯛꯛꯇꯅꯤ ꯑꯗꯣ ꯏꯕꯥꯅꯤ ꯑꯥ ꯏꯕꯥꯅꯤ ꯈꯛꯇꯔꯣ ꯍꯥꯏ ꯍꯥꯏꯔꯒ ꯑꯣ ꯑꯕꯣꯛꯀꯥ ꯑꯩꯒꯤ ꯏꯄꯥꯒꯤ ꯃꯦꯆꯦꯁꯨ ꯃꯅꯥꯎ ꯅꯨꯄꯥꯁꯨ ꯌꯥꯎ
ꯅꯪ ꯅꯪ ꯅꯪ ꯅꯪꯁꯤ ꯕꯣꯇꯥꯜꯗ ꯍꯥꯟꯖꯜꯂꯒ ꯃꯈꯨꯝꯗꯣ ꯈꯨꯝꯖꯤꯜꯂꯒ ꯑꯥ ꯑꯗꯨ ꯑꯃ ꯄꯥꯅ ꯂꯩꯕ ꯃꯤꯁꯤꯡ ꯏꯁꯤꯡ ꯁꯥꯟꯅꯥꯔꯒ ꯂꯥꯛꯄ ꯃꯤꯁꯤꯡꯁꯤꯅ ꯑꯃꯨꯛ ꯈꯨꯟꯕ ꯐꯪꯒꯅꯤ ꯅꯪꯕꯨ ꯑꯗꯣ ꯃꯈꯨꯝꯗꯨ ꯃꯈꯨꯝꯗꯨꯂꯥꯏ ꯑꯦ ꯁꯤ ꯃꯅꯨꯡꯗ ꯃꯤ ꯑꯃ ꯂꯩꯔꯝꯅꯦ ꯀꯅꯥ ꯑꯣꯏꯖꯥꯠꯅꯣ ꯍꯥꯏꯔꯛꯀꯅꯦꯕ ꯇꯥꯕ꯭ꯔꯣ
ꯑꯁ ꯑꯥ
ꯑꯗꯨꯀꯥꯟꯗ ꯃꯈꯨꯝꯗꯨꯣ ꯂꯩ ꯃꯈꯨꯝ ꯃꯈꯨꯝ ꯑꯃꯨꯛ ꯂꯧꯊꯣꯛꯑꯅꯤꯕ ꯃꯈꯨꯝ ꯑꯃꯨꯛ ꯂꯩꯊꯣꯛꯄ ꯀꯥꯟꯗ ꯅꯪꯗꯣ ꯌꯥ ꯆꯣꯡꯊꯣꯔꯛꯇꯣꯏꯅꯦꯕ ꯕꯣꯇꯜꯠꯗꯒꯤ
ꯃꯈꯨꯝ ꯈꯨꯝꯖꯤꯜꯂꯒ ꯑꯃꯨꯛꯀꯥ ꯍꯥꯡꯇꯣꯛꯄꯗ ꯍꯤꯡꯔꯒ ꯂꯩꯌꯦꯕ ꯑꯗꯨꯗꯤ ꯑꯁ ꯃꯤ ꯅꯠꯇꯦꯍꯦ
ꯅꯪꯗꯤ ꯍꯤꯡ ꯅꯪ ꯃꯤ ꯅꯠꯇꯦꯍꯦ ꯅꯪ ꯂꯥꯏꯅꯤꯍꯦ ꯀꯔꯤꯅꯪ ꯅꯪꯗꯤ ꯅꯪ
ꯅꯪꯁꯦ ꯑꯉꯥꯡ ꯌꯥꯝ ꯇꯥꯏꯗ
ꯅꯣꯛꯀꯅꯨꯅꯦ ꯅꯪꯗꯣ ꯅꯣꯛꯄꯒꯤ ꯅꯣꯛꯄꯒꯤ ꯐꯥꯏꯟ ꯂꯧꯔꯗꯤ ꯅꯪ ꯎꯝ ꯂꯨꯄꯥ ꯂꯤꯁꯤꯡ ꯑꯃꯗꯤ ꯇꯥꯔꯦ
ꯑꯗꯨꯗꯣ ꯑꯃꯨꯛꯀꯥ ꯍꯥꯏ ꯍꯥꯏꯒꯗꯧ ꯍꯥꯏꯒꯦ ꯍꯥꯏꯅ ꯇꯧꯔꯛꯄ꯭ꯔꯥ ꯅꯣꯏꯗ ꯑꯉꯥꯡ ꯌꯥꯝ ꯂꯩꯕ꯭ꯔꯥ
ꯂꯩꯇꯦ ꯀꯥꯏꯗꯒꯤ ꯑꯉꯥꯡꯅꯣ
ꯑꯉꯥꯡ ꯈꯣꯏ ꯑꯉꯥꯡ ꯀꯣ ꯄꯥꯎ ꯃꯈꯣꯟ ꯇꯥꯏꯌꯦ ꯑꯗꯨꯒ ꯑꯉꯥꯡ ꯑꯃꯗꯤ ꯑꯁ ꯕꯣꯜ ꯕꯣꯜꯒꯤ ꯔꯦꯐ꯭ꯔꯤ ꯃꯥꯜꯂꯒ ꯐꯔꯦꯠ ꯐꯔꯦꯠ ꯐꯔꯦꯠ ꯇꯧꯔꯒ ꯂꯩ
ꯥꯑꯉꯥꯡ ꯂꯩ ꯑꯉꯥꯡ ꯂꯩꯇꯦ ꯑꯉꯥꯡ ꯂꯩꯇꯦ ꯀꯥꯏꯗꯒꯤ ꯑꯉꯥꯡꯅꯣꯗꯥ ꯍꯧꯖꯤꯛꯀꯥꯟ ꯊꯟꯗ ꯂꯩꯌꯤ
ꯅꯪꯒꯤ ꯅꯆꯥꯅꯨꯄꯤ ꯑꯣꯏꯔꯝꯅꯤ
ꯏꯁ ꯏꯆꯥꯅꯨꯄꯤ ꯅꯠꯇꯦ ꯑꯥ ꯃꯈꯥꯗꯤ ꯑꯥ ꯃꯈꯥꯗꯤ ꯏꯁꯨ ꯅꯨꯄꯥ ꯑꯃ ꯂꯩꯕ
ꯑꯁ ꯅꯥꯁꯨ ꯐꯥꯎꯁꯨ ꯂꯩꯈ꯭ꯔꯕ
ꯑꯁ ꯏꯁꯨ ꯏꯁꯨ ꯐꯥꯎ ꯈꯛꯅꯠꯇꯦ ꯏꯁꯨꯅ ꯑꯃꯨꯛ ꯅꯨꯄꯤ ꯑꯃꯨꯛ ꯊꯤꯔꯛꯑꯦ ꯃꯥ ꯑꯗꯨꯁꯨ ꯃꯆꯥ ꯑꯃ ꯄꯣꯛꯈ꯭ꯔꯦ
ꯄꯨ ꯂꯩꯔꯦ ꯑꯁ ꯀꯔꯤꯅꯣ ꯏꯁꯨꯒ ꯈꯛꯇꯅꯥ ꯏꯁꯨꯗꯒꯤ ꯃꯁꯦꯟ ꯃꯁꯦꯟꯗꯒꯤꯅ ꯃꯁꯥ ꯃꯁꯥꯗꯒꯤ ꯅꯝ ꯃꯁꯣꯏ ꯃꯁꯣꯏꯗꯒꯤꯅ ꯃꯁꯨꯡ ꯃꯁꯨꯡꯗꯒꯤ ꯃꯁꯦꯟ ꯑꯃꯨꯛ ꯀꯨꯝꯕꯗꯣ ꯑꯗꯨꯐꯥꯎ ꯂꯩꯔꯤ
ꯑꯗꯨ ꯃꯊꯪꯗ ꯃꯀꯣꯛ
ꯃꯀꯣꯛ ꯑꯁ ꯃꯀꯣꯛ ꯑꯃꯨꯛ ꯌꯥꯎꯔꯗꯤ ꯃꯥꯏ ꯃꯉꯛ ꯑꯃꯨꯛ ꯌꯥꯎꯔꯅꯤ
ꯃꯪꯉꯥꯡꯇ ꯃꯄꯣꯛ ꯃꯄꯣꯛꯇꯒꯤ ꯃꯕꯨꯨꯛꯗꯒꯤꯅ ꯃꯥꯈꯋ꯭ꯥꯡ ꯃꯈꯥꯋꯥꯡꯗꯒꯤꯅ ꯃꯊꯥꯏ ꯃꯊꯥꯏꯗꯤ ꯃꯐꯥꯏ ꯍꯥꯏꯕ ꯃꯐꯥꯏꯗꯤ ꯃꯐꯥꯏꯗꯒꯤ ꯑꯗꯒꯤ ꯏ ꯎꯝ ꯃꯈꯣꯡ ꯃꯈꯣꯡꯗꯒꯤꯅ ꯃꯥꯒꯤ ꯈꯣꯡꯄꯥꯡ ꯈꯣꯡꯄꯥꯡꯗꯒꯤꯅꯝꯛ ꯃꯥꯒꯤ ꯆꯄꯥꯜ ꯃꯈꯥ ꯗꯒꯤꯅꯥ ꯂꯩꯕꯥꯛ
ꯈꯪꯕ ꯀꯜꯂꯤꯗ ꯑꯗꯨ ꯃꯊꯪꯗ ꯃꯀꯟ
ꯃꯀꯟ ꯃꯀꯟꯗꯤ ꯂꯩꯥꯇꯦ ꯃꯤꯗ ꯀꯣ ꯃꯀꯥꯟ ꯂꯩꯇꯦꯀꯣ ꯃꯤꯗ ꯀꯣ
ꯁꯟꯒꯤ ꯃꯈꯜ ꯂꯩꯔꯗꯤ ꯑꯁ ꯁꯟꯒꯤ ꯃꯀꯟꯒꯤ ꯃꯅꯨꯡꯗ ꯃꯊꯤ ꯌꯥꯎꯗꯦꯀꯣ ꯇꯕ꯭ꯔꯣ ꯍꯥꯥ
ꯁꯟ
ꯀꯔꯤ ꯍꯥꯏꯕ ꯍꯧꯖꯤꯛꯀꯤꯗꯣ
ꯑꯂꯣꯏ ꯂꯣꯏ ꯑꯂꯣꯏ ꯂꯣꯏ ꯁꯟꯒꯤ ꯃꯈꯟꯗ ꯃꯊꯤ ꯂꯩꯇꯦ ꯍꯥꯏꯕ ꯏ ꯂꯩꯌꯦꯀꯣ
ꯑꯩꯗꯤ ꯃꯈꯟꯁꯦ ꯀꯔꯤꯅꯣ ꯍꯥꯏꯕꯁꯨ ꯈꯪꯗꯦ ꯀꯂꯦꯖꯥꯁꯦ ꯀꯔꯤꯅꯣ ꯍꯥꯏꯕꯁꯨ ꯈꯪꯗꯦ
ꯍꯥꯁ
ꯃꯀꯟꯗꯣ